ꯑꯥꯎꯣꯏ ꯑꯩꯣꯏꯗꯤ ꯕꯔꯦꯛ ꯕꯔꯦꯡꯦꯛꯅꯦ
ꯎ
ꯈꯔꯤ ꯀꯩꯗꯎꯔꯒꯦ
ꯆ ꯄꯒꯝꯕꯉ ꯆꯥꯔꯂꯦ
ꯍꯥꯥ ꯇꯁꯥꯛ ꯇ ꯑꯣꯏ
ꯇꯨꯁꯨ ꯇ ꯋꯥ ꯃꯒ ꯆꯥꯂ ꯏ ꯋꯥ
ꯃꯥꯡꯒꯟ
ꯍ
ꯆꯥꯛ ꯆꯥꯔ ꯃꯇꯨꯡ ꯃꯪꯒꯜ ꯑꯃꯨꯛ ꯆꯥꯕ
ꯍꯥꯎ ꯗꯣ
ꯆ ꯅꯁ ꯆꯥꯔꯖ ꯂꯥꯛꯇ꯭ꯔꯣ
ꯆꯠꯇ꯭ꯔꯦ ꯏꯅꯥꯎ ꯅꯨꯄꯥꯒ ꯆꯠꯀꯦꯔꯥ ꯈꯪꯔꯒ ꯃꯣꯏ ꯆꯠꯂꯣꯏ ꯍꯥꯏꯕꯒꯤꯦ ꯃꯖꯤ ꯇꯥꯅꯤꯡꯈ꯭ꯔꯕ
ꯑꯣ ꯏꯅꯥꯎ ꯅꯨꯄꯥꯗꯣ ꯆꯠꯇꯕ꯭ꯔ
ꯎꯝ
ꯑꯩꯗꯤ ꯃꯃꯥꯡꯗꯐꯝꯗ ꯏꯅꯥꯎ ꯂꯨꯄꯥ ꯌꯥꯝ ꯃꯥꯜꯂꯦ ꯅꯣꯏ ꯂꯣꯏ ꯂꯥꯛꯄ꯭ꯔꯥ ꯈꯜꯂꯒ
ꯑ ꯆꯗꯤ ꯆꯥꯅꯤꯡꯕꯅꯦꯕ ꯑꯗꯣ
ꯐꯁ ꯕꯥꯥꯁꯇꯃꯤ ꯌꯥꯝꯁꯤꯂꯌꯦꯦ
ꯑꯣ ꯆꯠ ꯇ ꯃꯥꯅ ꯐꯔ
ꯑꯦ ꯆ ꯆꯂ ꯁ ꯁꯥꯟꯅꯤꯗꯃꯤ ꯌꯥꯝ ꯆꯂꯦ
ꯅꯦꯛꯁꯟꯖꯦꯛꯒꯨꯝꯕ ꯆꯈ ꯍꯥꯏꯗꯤ
ꯍꯣꯏ ꯃꯊꯪ ꯁꯟꯗꯦꯗ ꯆꯠꯂꯣ
ꯃꯣꯏ ꯆꯠꯀꯦ ꯍꯥꯏꯔꯗꯤ ꯎꯝ
ꯆ ꯁꯨꯝ ꯃꯤ ꯌꯥꯝꯃꯤ ꯉꯁꯤ ꯃꯑꯦ ꯁꯁꯀꯥꯕꯨꯔꯤꯗꯅꯚꯌꯦꯦ ꯑꯗꯨꯝ ꯅꯨꯡꯉꯥꯏꯇꯦ ꯍꯪꯉꯗ ꯑ ꯃꯤꯌꯥꯝꯃꯦ ꯍꯣꯏ ꯐꯝꯐꯝꯗꯨꯣ ꯆꯟꯗꯨꯅ ꯃꯇꯥꯏ ꯃꯇꯥꯏꯗ ꯆꯧꯀꯤ ꯃꯛ ꯊꯥꯏ ꯀꯁꯤꯗꯤꯃꯤ ꯀꯌꯥ ꯃꯤ
ꯑꯗꯁꯒ ꯀꯥꯏꯒꯤ ꯄꯤꯅꯒ
ꯒꯤꯐ ꯀꯩꯅꯣꯒꯤ ꯃꯣꯏꯃꯦꯟ ꯋꯨꯃꯦꯟ ꯁꯣꯁꯥꯏꯇꯤ ꯀꯥꯡꯕꯨꯅ ꯀꯩꯅꯣ ꯄꯨꯈꯝ ꯄꯤꯈꯤꯕꯅꯦ ꯑꯗꯨꯒ ꯌꯨꯠ ꯀꯥꯡꯕꯨꯅ ꯃꯣꯖꯥ ꯁꯟꯗꯦ ꯁ꯭ꯀꯨꯜꯅꯟꯗꯦ ꯅ ꯀꯩꯅꯣ ꯐꯂꯣꯝ ꯀꯂꯣꯝ ꯄꯤꯈꯤ ꯑꯗꯨ ꯀ ꯔꯤꯐ꯭ꯔꯦꯁꯃꯦꯟꯅꯥ ꯗꯣꯅꯠ ꯈꯔ ꯄꯤꯔꯦ ꯀꯦꯛ ꯈꯔ ꯄꯤꯔꯦ ꯑꯗꯨꯗ ꯆ ꯂꯣꯏꯔꯦꯒꯁꯤ ꯆꯥꯔꯦ ꯑꯩꯈꯣꯏꯗꯤ ꯑꯗꯨꯅ ꯆꯥꯔꯒ ꯆꯥ ꯊꯥꯏꯔ ꯂꯥꯛꯑꯕꯅꯦ
ꯊꯦꯡꯅ ꯂꯣꯏꯕ꯭ꯔꯥꯗ ꯆꯔꯖꯔꯁꯦ
ꯍꯣꯏ ꯊꯦꯡ ꯍ ꯍꯦ ꯑꯁ ꯐꯝꯕ ꯋꯥꯡꯃꯟꯗꯅ ꯀꯥꯏ ꯑꯗꯨꯗꯤ ꯁꯒꯦ ꯁꯕꯅꯦ ꯁꯥꯏ ꯐ ꯃꯈ ꯐꯦꯠ ꯃꯈꯥ ꯐꯝꯕ ꯐꯪꯗꯦꯕ ꯍꯣ ꯇꯤꯂꯣ ꯍꯔꯒ ꯁꯥꯠꯄꯅ ꯀꯣ ꯁꯤꯜꯂꯦꯋꯥꯁ ꯑꯩꯗꯤ ꯑꯩ ꯑꯩꯈꯣꯏ ꯐꯝꯅꯤꯡꯕ ꯖꯒꯥꯗ ꯐꯝꯕ ꯐꯪꯗ꯭ꯔꯦꯕ ꯑ ꯂꯥꯛꯑꯒ ꯂꯣꯏ ꯐꯨꯜꯂꯣ ꯂꯩꯔꯝꯃꯦ
ꯃꯤ ꯌꯥꯝꯔꯝꯒꯅꯤ ꯍꯣꯏ ꯄ꯭ꯔꯣꯒ꯭ꯔꯥꯝ ꯂꯩꯕꯅꯤꯅ
ꯃꯤ ꯌꯥꯕ
ꯍꯧꯖꯤ ꯀꯥꯏ ꯂꯌꯦ
ꯥꯏꯠꯇꯂꯌꯦꯦ ꯔꯔꯤꯝꯁꯇꯥ
ꯏꯚꯅꯤꯡ ꯋꯥꯋꯥꯛ ꯆꯅꯤꯡꯉ ꯂꯥꯎꯅ
ꯑꯁ ꯑꯩ ꯗ꯭ꯌꯨꯇꯤ ꯂꯩꯗꯦ ꯑꯪꯒꯥꯥꯡ ꯂꯩꯔꯤꯗꯤꯦ ꯗ꯭ꯌꯨꯇꯤ ꯊꯣꯛꯑꯅꯤ ꯑ ꯄꯨꯡ ꯃꯉꯥ ꯅꯪꯅꯕ ꯆꯠꯀꯅꯤ ꯑꯗꯨ ꯄꯨꯡ ꯇꯔꯥ ꯐꯥꯎ ꯑꯀꯦ ꯏꯗꯤꯅꯤꯡ ꯃꯛꯁꯠꯁꯦ ꯑꯁ ꯀꯔꯤ ꯀꯔꯤ ꯇꯧꯔ ꯂꯩꯔꯕꯣ ꯅꯣꯏ
ꯀꯩꯁꯨ ꯇꯧꯗꯦꯗ ꯑꯗꯨꯝ ꯍꯤꯞ ꯍꯤꯞꯕꯒ ꯁꯥꯃꯟꯕꯒꯤ ꯑꯃꯨꯛ ꯍꯧꯒꯠꯂꯦ ꯑꯃꯨꯛ ꯃꯄꯥꯟꯗ ꯐꯝꯃꯦ ꯑꯃꯨꯛ ꯆꯪꯉ ꯑꯃꯨꯛ ꯆꯥꯛ ꯆꯥꯏ ꯑꯗꯨꯅꯦ꯫
ꯑ ꯅꯕꯥꯅꯤꯗꯣ ꯐꯖ ꯅꯣꯏꯊꯣꯛꯇ ꯃꯥꯂꯦꯀꯣ ꯑꯗꯨꯗꯤ꯫
ꯅꯣꯏꯊꯣꯛꯈ꯭ꯔꯦ ꯐꯖꯅ ꯅꯣꯏꯊꯣꯛꯈ꯭ꯔꯦ ꯍꯟꯗꯛꯁꯦ ꯌꯥꯗ꯭ꯔꯦ꯫
ꯅꯣꯏꯕꯅ ꯐꯔꯦ꯫
ꯑꯁ ꯌꯥꯥꯗ꯭ꯔꯦꯗꯣ ꯋꯥꯏꯗ ꯅꯣꯏꯊꯣꯛ
ꯅꯣꯏ ꯅꯣꯏꯕꯁꯤ ꯋꯥꯗꯤ ꯋꯥ ꯑꯗꯨꯅꯦ ꯑꯩꯖꯨ ꯃꯃꯥꯡ ꯃꯃꯥꯡꯗ ꯌꯥꯝ ꯅꯣꯏꯔꯝꯕꯅꯦ ꯃꯃꯥꯡꯗ ꯈꯔ ꯁꯥꯖꯦꯟ ꯇꯧꯕꯩꯀꯣ ꯈꯔ ꯍꯟꯗꯔꯝꯃꯦ꯫
ꯊꯕꯛ ꯇꯧꯅꯤꯡꯕꯅ ꯂꯣꯏꯔꯦ ꯊꯕꯛ ꯊꯤꯕꯤꯌꯨꯅꯦ꯫
ꯊꯕꯛ ꯊꯕꯛ ꯊꯕꯛ ꯇꯧꯅꯤꯡꯉꯦꯕ꯫
ꯊꯕꯛ ꯇꯤꯕꯤꯑꯣ ꯑꯁꯤ ꯔꯤꯝꯁ ꯃꯅꯥꯛ ꯇ ꯀꯩ ꯀꯩꯅꯣ ꯗꯨꯀꯥꯟ ꯌꯥꯝ ꯂꯩꯔꯤꯅ ꯑꯗꯨꯗ ꯊꯤꯕꯤꯌꯣ꯫
ꯊꯕꯛ ꯁꯦ ꯈꯪꯗꯦꯅꯦ ꯀꯦꯐꯦꯗꯒꯨꯝꯕꯗꯤ ꯑꯥ
ꯍꯥꯥ꯫
ꯀꯦꯐꯦꯒꯨꯝꯕꯗꯗꯤ ꯂꯩꯅꯤꯡꯕ꯭ꯔꯣ꯫
ꯑꯁ ꯀꯦꯐꯦꯒꯨꯝꯕꯁꯦ ꯅꯨꯡꯉꯥꯏ ꯅꯨꯡꯉꯥꯏꯗꯣꯏ ꯑꯣꯏꯔꯖꯨ ꯌꯥꯝ ꯃꯇꯝ ꯊꯦꯡꯅ ꯀ꯭ꯂꯣꯖ ꯇꯧꯕꯗꯣ ꯑꯗꯨꯒꯤꯗꯤ ꯈꯔ
ꯃꯇꯝ ꯊꯦꯡꯅꯁꯨ ꯂꯣꯜꯂꯦ ꯑꯗꯨꯗꯒꯤ ꯈꯪꯗꯦꯅꯦ ꯔꯤꯝꯁ ꯃꯅꯨꯡꯗꯕꯨꯗꯤ ꯃꯤ ꯈꯔ ꯑꯗꯨꯝ ꯀꯧꯕꯅꯦ ꯃꯔꯛ ꯃꯔꯛꯇ ꯑꯗꯣ ꯃꯤ ꯌꯥꯝ ꯁꯤ ꯁꯤꯜꯂꯤꯅꯦ꯫
ꯎꯝ꯫
ꯍꯥꯟꯅ ꯊꯤꯝ ꯍꯨꯏ ꯍꯣꯏ ꯇꯧꯔꯝꯕꯗꯣ ꯈꯪꯕ꯭ꯔꯥ꯫
ꯀꯥꯏꯗꯔꯣ꯫
ꯔꯤꯝꯁ ꯃꯅꯨꯡꯗ ꯀꯦꯐꯦꯗ ꯇꯧꯔꯝꯕꯅꯦ ꯑꯗꯣ ꯃꯣꯏꯗꯤ ꯃꯤ ꯌꯥꯝ ꯁꯤꯟꯕꯅꯦꯕ꯫ ꯃꯣꯏ ꯅꯨꯉꯥꯏꯇꯕꯩꯔ ꯈꯡꯗꯦ
ꯂꯩꯕꯒꯤ ꯅꯨꯡꯉꯥꯏꯇꯕ ꯑꯣꯏꯔꯝꯃꯅꯤ ꯅꯍꯥꯟ ꯑꯩꯁꯦ ꯎꯝ ꯇꯨ ꯊꯥꯎꯖꯟ ꯇꯨ ꯊꯥꯎꯖꯟ ꯅꯥꯏꯟꯇꯤꯟꯗꯔ ꯍꯥꯟꯅ ꯁꯤꯗ ꯏꯝꯐꯥꯜ ꯂꯥꯛꯄ ꯀꯥꯟꯗ ꯔꯤꯝꯁ ꯃꯅꯨꯡꯗ ꯀꯦꯐꯦ ꯑꯃꯒꯤꯀꯣ ꯕꯣꯏꯁ ꯍꯣꯁꯇꯦꯜ ꯂꯩꯕ ꯑꯃ ꯃ ꯃꯐꯝ ꯑꯃꯗ ꯀꯦꯐꯦ ꯑꯃ ꯂꯩꯔꯝꯃꯦ ꯑꯗꯨ ꯇꯧꯔꯝꯕꯅꯦ꯫
ꯅꯪ ꯇꯧꯔꯝꯕ꯭ꯔꯣ ꯑꯗꯨꯗ꯫
ꯍꯥꯟꯅ ꯇꯧꯔꯝꯃꯦꯕ ꯐꯥꯔꯁ ꯂꯥꯛꯄ ꯀꯥꯟꯗꯀꯣ ꯑꯗꯣ ꯋꯥꯃꯟꯕꯒꯤ ꯀꯩ ꯍꯥꯏꯗꯣꯏꯔꯥ ꯇꯧꯕ ꯅꯨꯡꯉꯥꯏꯇꯕꯒꯤ ꯍꯞꯇꯥ ꯑꯃꯥ ꯈꯛꯇꯇꯧꯒꯔ ꯇꯧꯕꯤꯔꯒ ꯇꯣꯛꯈꯤꯕꯅꯦ ꯑꯩꯈꯣꯏꯗꯣ꯫ ꯏꯆꯦ ꯏꯕꯥꯅꯤ ꯇꯧꯕꯅꯦꯕ꯫
ꯀꯔꯝꯕ ꯆꯍꯤꯅꯣ꯫
ꯇꯨ ꯊꯥꯎꯖꯟ ꯅꯥꯏꯟꯇꯤꯟ ꯑꯣꯏꯔꯝꯒꯅꯤꯗ
ꯑꯣ ꯑꯈꯣꯏꯅ ꯑꯣ ꯈꯪꯉꯦ ꯕꯣꯏꯁ ꯍꯣꯁꯇꯦꯜꯒꯤ ꯂꯝ ꯄꯥꯛꯄ ꯒ꯭ꯔꯥꯎꯟ ꯑꯃ ꯂꯩꯕꯗꯣ
ꯑꯗꯨ ꯃꯅꯨꯡꯗ ꯀꯦꯐꯦ ꯑꯃ ꯂꯩꯕꯗꯣ
ꯑ ꯍ ꯈꯪꯉꯦ ꯈꯪꯉꯦ ꯍꯟꯗꯛ ꯇꯨ ꯃꯣꯏ ꯀꯩꯅꯣ ꯂꯩꯕ ꯂꯦꯡ ꯂꯦꯡꯃꯥꯏ ꯂꯦꯡꯃꯩ ꯍꯣꯏꯒꯤ ꯅꯨꯄꯤ ꯀꯥꯡꯕꯨꯁꯨ ꯂꯩꯕꯅꯦ ꯒ꯭ꯔꯥꯎꯟꯗꯒ ꯃꯅꯥꯛꯇꯗꯩꯅꯦ ꯅꯠꯇ꯭ꯔꯣ ꯒ꯭ꯔꯥꯎ ꯂꯩꯕꯒꯤ ꯅꯥꯀꯟꯗꯣ
ꯑꯗꯨ ꯑꯣꯏꯔꯝꯒꯅꯤ ꯑꯃꯨꯛ ꯀꯥꯎꯔꯦ ꯚꯥꯏꯕ ꯐꯝ ꯐ ꯀꯥꯎꯒ꯭ꯔꯦ ꯀꯨꯏꯃꯟꯕꯒꯤ
ꯑꯟꯏꯟꯇꯦꯜꯂꯤꯖꯦꯕꯜ
ꯑꯩ ꯂꯥꯛꯄ ꯀꯥꯟꯗꯗꯤ ꯅꯨꯄꯥ ꯃꯩꯇꯩ ꯅꯨꯄꯥ ꯀꯌꯥꯔꯥ ꯑꯗꯨꯗ ꯑꯗꯨꯝ ꯀꯩ ꯍꯥꯏꯗꯔꯥ ꯂꯩꯔꯒ ꯆꯥꯔꯒ ꯑꯗꯨꯝ ꯊꯑ ꯂꯩꯕꯗꯣ ꯑꯗ ꯊꯕꯛ ꯇꯧꯔꯒ ꯂꯩꯕ ꯃꯥꯜꯂꯦ ꯄꯤ ꯑꯅꯤꯒꯨꯝꯕꯁꯨ ꯇꯧꯔꯝꯃꯦꯕ
ꯐꯁ ꯊꯕꯛꯇꯤ ꯊꯤꯒꯤ ꯑꯟꯏꯟꯇꯦꯜꯂꯤꯖꯦꯕꯜ ꯃꯥꯜꯂꯤꯗ ꯗꯨꯀꯥꯟꯗꯒꯨꯝꯕ ꯗꯨꯀꯥꯟ ꯐꯝ ꯐꯤꯒꯤ ꯗꯨꯀꯥꯟꯒꯨꯝꯕꯗꯗꯤ ꯂꯩꯅꯤꯡꯗꯕ꯭ꯔꯣ
ꯇꯣꯂꯣꯞ ꯆꯥꯎꯔꯗꯤ ꯌꯥꯔꯦ ꯇꯣꯂꯞ ꯆꯥꯎꯔ ꯍꯥꯏꯔꯤꯁꯦ ꯎꯝ ꯀꯩ ꯍꯥꯏꯗꯣꯏꯔꯥ ꯌꯥꯝꯅ ꯃꯅꯤꯄꯨꯔꯒꯤꯗꯤ ꯆꯥꯎꯗꯃꯅꯤ ꯗꯨ ꯑꯣꯏꯔꯁꯨ ꯎꯝ ꯇꯣꯂꯣꯞꯁꯦ ꯃꯥꯄꯟ ꯨꯒꯨꯝꯕ ꯅꯤꯄꯥꯜ ꯃꯥꯄꯟ ꯑꯗꯨꯗꯒꯤ ꯍꯥꯎꯕ ꯇꯧꯂꯣꯞꯁꯦ ꯌꯥꯝꯃꯤꯍꯦ
ꯅꯪ ꯍꯥꯟꯅ ꯂꯩꯕꯗꯣ ꯀꯔꯤ ꯇꯧꯌꯦ ꯍꯥꯏꯅꯣ ꯅꯨꯡꯉꯥꯏ ꯅꯨꯡꯉꯥꯏꯇꯕ꯭ꯔꯣ ꯂꯩꯕ
ꯑꯁ ꯊꯕꯛ ꯐꯖꯅ ꯇꯧꯗꯕꯒꯤ ꯃꯄꯨꯗꯨꯒꯥꯁꯨ ꯋꯥꯔꯤ ꯑꯩꯈꯣꯏꯁꯦ ꯄꯥꯛ ꯐ ꯁꯥꯟꯅꯕ ꯐꯪꯗꯦꯕ
ꯊꯕꯛꯇꯣ ꯀꯩꯅꯣ ꯇꯧꯕ꯭ꯔꯥ ꯍꯦ ꯊꯕꯛ ꯍꯦꯚꯤ ꯑꯣꯏꯕ꯭ꯔꯕ
ꯊꯕꯛ ꯂꯩꯇꯦꯗ
ꯊꯕꯛ ꯂꯩꯇꯗꯤ ꯑꯗꯨꯝ ꯇꯧ ꯌꯥꯗ꯭ꯔꯣ
ꯑꯁ ꯌꯥꯗꯕꯒꯤ
ꯑ ꯑꯗꯗꯤ ꯄꯨꯡꯗꯤꯅꯦ ꯊꯕꯛ ꯇꯤ ꯊꯤꯗꯤ ꯑꯗꯨꯝ ꯐꯪꯒꯅꯤꯗ
ꯊꯤꯗꯤ ꯊꯤꯔꯒ ꯂꯩꯕꯅꯤꯕ ꯑꯩꯁꯦ ꯑꯗꯣ ꯍꯥꯏꯕꯗꯤ ꯑꯗꯨꯝ ꯅꯣꯏꯁꯨ ꯈꯪꯒꯗꯤ ꯍꯥꯏꯕ
ꯍꯣꯏ ꯍꯣꯏ ꯍꯣꯏ ꯑꯩꯈꯣꯏꯁꯨ ꯇꯥꯕꯤꯒꯦ ꯇꯥꯔꯒ ꯂꯩꯔꯗꯤꯀꯣ ꯑꯗꯨ ꯍꯥꯏꯔꯛꯀꯦ ꯀꯩꯅꯣꯗꯤ ꯇꯣꯛꯈ꯭ꯔꯦ ꯅꯪ ꯀꯩꯅꯣꯗꯣ ꯀꯖꯤꯛꯀꯥꯟꯁꯨ ꯇꯣꯛꯈ꯭ꯔꯦ
ꯎꯝ
ꯎꯝ ꯃꯥꯁꯨ ꯑꯌꯨ ꯇ ꯇꯧꯔꯝꯕ ꯅꯠꯇ꯭ꯔꯣ
ꯎꯝ ꯅꯍꯥꯟ ꯑꯗꯨꯅꯦ ꯇꯣꯛꯈ꯭ꯔꯦ ꯀꯨꯏꯔꯦꯍꯦ
ꯑꯣ ꯃꯥꯕꯅꯤ ꯊꯤꯃꯤꯅꯤꯔ
ꯏꯟꯇꯔꯚꯤꯌꯨꯗꯤ ꯑꯗꯨꯝ ꯆꯠꯂꯦ ꯑꯩꯗꯤ꯫ ꯆꯠꯇꯤ ꯆꯠꯄ ꯀꯣ ꯏꯟꯇꯔꯚꯤꯌꯨꯖꯦ ꯑꯗꯨꯕꯨ ꯃꯣꯏꯖꯦ ꯇꯣꯔꯣꯞ ꯍꯥꯏꯔꯛꯄ ꯀꯥꯟꯗꯗꯤ ꯇꯣꯔꯣꯞꯇꯣ ꯌꯥꯝ ꯄꯤꯛꯄꯀꯣ꯫
ꯅꯪꯗꯤ ꯊꯕꯛ ꯊꯤꯕ ꯌꯥꯝ ꯅꯪꯗꯤ ꯊꯕꯛ ꯊꯤꯕ ꯌꯥꯝ ꯍꯩꯅꯦ꯫
ꯏꯁ ꯀꯥꯏꯗꯒꯤ ꯊꯤ ꯍꯥꯏꯔꯗꯤ ꯍꯧꯖꯤꯛ ꯐꯪꯈ꯭ꯔꯒ ꯇꯥ ꯇꯥꯜꯂꯝꯃꯅꯤ ꯇꯧꯔꯒ ꯂꯩ
ꯑꯦ ꯅꯣꯅ ꯇꯧꯅꯤꯡꯗꯕꯩ ꯑꯣꯏꯔꯝꯅꯤ ꯇꯣꯂꯣꯞ ꯄꯤ ꯈꯣꯠꯂꯤ ꯀꯥꯏꯅ꯫
ꯀꯩ ꯍꯥꯏꯒꯗꯔꯥ ꯁꯤꯛꯁ ꯊꯥꯎꯖꯟꯒꯨꯝꯕ ꯐꯥꯏꯞ ꯊꯥꯎꯖꯟꯒꯨꯝꯕ ꯈꯛꯇ ꯑꯣꯏꯕꯒꯤ ꯑꯩꯁꯤ ꯇꯟꯕ꯫
ꯇꯧꯔꯒ ꯀꯣꯟꯅ ꯊꯤꯔꯒ ꯇꯧꯔꯣ꯫
ꯑꯁ ꯃꯣꯏꯒꯤꯁꯦ ꯂꯣꯡ ꯇꯥꯝ ꯀꯃꯤꯠꯃꯦꯟꯅꯤꯅ ꯈꯨꯗꯛꯇꯗꯨ ꯇꯣꯛꯄꯗꯣ ꯅꯨꯡꯉꯥꯏꯔꯣꯏꯕ꯫
ꯋꯥꯑꯦ ꯋꯥꯑꯦ ꯋꯥꯕ ꯈꯛꯇ
ꯁꯥꯕꯒ ꯉꯁꯤꯁꯦ ꯑꯁ ꯇꯜꯂꯦ꯫
ꯍꯩꯅꯧ ꯄꯨꯔꯛꯑꯣ ꯍꯌꯦꯡ ꯂꯥꯛꯑꯗꯤ ꯇꯥꯕ꯭ꯔꯥ꯫
ꯀꯩꯅꯣ ꯇꯧ ꯁꯥꯢꯟ ꯁꯦꯟꯇꯔꯗ ꯌꯥꯝ ꯂꯩꯗꯨꯗꯤ꯫
ꯑꯁ ꯆꯠꯇꯕ ꯀꯨꯏꯔꯦ ꯁꯥꯏ ꯁꯦꯟꯇꯔꯁꯨ ꯍꯩꯅꯧ ꯆꯥꯅꯤꯡꯕꯅ ꯍꯩꯅꯧ ꯆꯥꯕ ꯐꯪꯗ꯭ꯔꯦ ꯍꯟꯗꯛꯁꯦ꯫
ꯅꯦꯠꯋꯥꯛꯁꯤꯗꯤ ꯕ꯭ꯔꯦꯡ ꯕ꯭ꯔꯣꯛ ꯇꯧꯔꯒ ꯂꯩꯔꯦ꯫
ꯑꯁ ꯑꯩ ꯖꯒꯥꯁꯤ ꯅꯦꯠꯋꯥꯛꯇ ꯅꯨꯡꯉꯥꯏꯇꯃꯤ꯫
ꯑꯗꯨ ꯑꯣꯢꯔꯝꯅꯤ꯫
ꯇꯥꯔꯕꯣ ꯍꯩꯅꯧꯗꯤ ꯈꯣꯏ ꯌꯨꯝꯗ ꯄꯥꯟꯗꯤ ꯄꯥꯜꯂꯦꯕ ꯍꯥꯎꯋꯦ ꯍꯥꯎꯗ꯭ꯔꯤꯔꯥ ꯈꯪꯗꯦꯕ ꯑꯩ꯫
ꯍꯣꯏ ꯅꯍꯥꯟꯗꯣ ꯉꯁꯤ ꯁꯥꯏꯟꯁ ꯁꯦꯟꯇꯔꯗꯒꯤ ꯂꯧꯋꯦ ꯑꯃ ꯌꯥꯝ ꯆꯥꯎꯕ ꯀꯩ ꯂꯩ ꯂꯩꯅ
ꯑ ꯍꯣꯏꯅꯦ ꯆꯥꯎꯕ
ꯎꯝ ꯑꯗꯨꯗ ꯂꯩꯔꯒ ꯆꯥꯏꯌꯦ ꯑꯗꯣ ꯑꯦ ꯍꯦꯛꯂ ꯆꯥꯏ ꯍꯥꯏꯕ꯫ ꯌꯥꯝ ꯍꯥꯎꯋꯦ ꯕꯠ ꯁꯤꯟ ꯁꯨ ꯁꯤꯟꯗꯦ ꯑꯗꯨꯒ ꯈꯔ ꯊꯣꯂꯒ ꯀꯣ ꯆꯥꯕ ꯈꯋꯣꯏ
ꯑꯣ ꯁꯤꯇ ꯌꯦꯡ ꯍꯦꯛ ꯎ ꯌꯥꯔ ꯊꯣꯡ꯭ꯔ ꯍꯦꯡꯉꯧ ꯀꯩꯅꯣ
ꯎꯪ ꯑꯗꯨ ꯍꯦꯄꯤꯤꯌꯣ
ꯂꯥ
ꯎꯝ ꯍꯥꯏꯔꯒ ꯂꯩꯒꯦ
ꯊꯃꯦ